ꯑꯣꯣꯛ ꯇꯣꯏꯩꯅꯣ
ꯕꯣꯜ ꯌꯦꯡꯉꯨꯕꯅꯤ
ꯑ ꯀꯃꯥꯏ ꯀꯃꯥꯏꯅ ꯇꯧꯔꯒꯦꯕꯣꯗꯨꯕꯣ
ꯏꯖꯤꯞꯅ ꯑꯃ ꯆꯟꯁꯤꯟꯈ꯭ꯔꯦ ꯑꯥꯔꯖꯦꯟꯇꯤꯅꯥ ꯀꯩꯝꯇꯧ ꯉꯝꯗ꯭ꯔꯤ ꯍꯧꯖꯤꯛ ꯐꯥꯎꯕ ꯃꯦꯁꯤ ꯄꯦꯅꯥꯜꯇꯤ ꯀꯥꯎꯋꯦ ꯃꯤꯁ ꯑꯣꯏꯈ꯭ꯔꯦ
ꯑꯣ ꯑꯗꯨ ꯑꯗꯨꯅꯤ ꯗꯣ ꯄꯦꯅꯥꯜꯇꯤ ꯀꯥꯎꯕ ꯍꯩꯇꯅꯦꯕꯣ ꯍꯥꯏꯗꯤ ꯕꯣꯟꯗꯣ ꯏꯆꯟ ꯆꯟꯕ ꯄꯣꯠꯅꯦꯕ ꯄꯦꯅꯥꯇꯤꯌꯥ ꯌꯧꯍꯜꯕ ꯅꯠꯇ꯭ꯔꯥ
ꯃꯥꯅꯦ ꯃꯥꯅꯦ ꯁꯣꯏꯗ꯭ꯔꯦ ꯊꯥꯅꯔꯤꯅꯤ ꯀꯩꯅꯪ
ꯑ
ꯃꯥ ꯍꯟꯇꯛ ꯍꯟꯇꯛꯀꯤ ꯑꯅꯤꯔꯛ ꯁꯨꯔꯝꯃꯅꯤ ꯆꯟꯗꯧ
ꯐꯖꯗ꯭ꯔꯦꯍꯦ ꯃꯥꯁꯨ ꯏꯖꯠ ꯂꯩꯇꯦꯀꯣ ꯑꯗꯨꯗꯤ
ꯂꯩꯇꯦ ꯂꯩꯇꯦ ꯈꯪꯗꯦ ꯑꯩꯈꯣꯏꯗꯤ ꯃꯥ ꯄꯥꯝꯗꯦ
ꯑꯥ ꯑꯥꯔꯖꯦꯟꯇꯤꯅꯥꯒꯤꯗꯤ ꯍꯧꯖꯤꯛ ꯌꯥꯎꯔꯤꯕ ꯄ꯭ꯂꯦꯌꯥꯔ ꯀꯔꯤ
ꯄꯣꯕ ꯑꯁꯤꯅꯤ ꯑꯩꯈꯣꯏꯅ ꯈꯜꯂꯤꯁꯦ ꯃꯣꯏ ꯄꯣꯕ ꯑꯩꯈꯣꯏ ꯍꯧꯖꯤꯛ ꯈꯜꯂꯤꯁꯦ
ꯑꯗꯨꯝ ꯃꯔꯥꯏꯅ ꯄꯣꯠꯖꯔꯅꯤꯗ ꯃꯥꯒꯤꯁꯨ ꯉꯁꯤ ꯍꯥꯏꯕ ꯅꯨꯃꯤꯠꯁꯦ ꯃꯥꯒꯤ ꯑꯗꯨꯝ ꯂꯥꯏꯕꯛꯇꯥ ꯇꯝꯃꯝꯅꯤ ꯑꯗꯨꯝ ꯄꯣꯕ ꯍꯥꯏꯖꯦ
ꯎꯝ ꯃꯥꯅꯦ ꯃꯥꯅꯦ ꯄꯣꯗ ꯂꯥꯛꯇ ꯌꯥꯕ ꯅꯠꯇꯦ
ꯄꯨꯡ ꯀꯌꯥꯗꯒꯤ ꯍꯧꯔꯤꯅꯣ ꯕꯣꯜꯕꯣ
ꯃꯄꯟ ꯃꯈꯥꯏꯗꯩ ꯍꯧꯕꯎꯅꯦ ꯃꯥꯄꯜ ꯃꯈꯥꯏꯗꯒꯤ ꯍꯧꯕꯅꯦ ꯌꯦꯡꯗ꯭ꯔꯣ ꯀꯩꯅꯣ ꯅꯪ
ꯑꯁ ꯑꯩꯗꯤ ꯕꯣꯜ ꯌꯦꯡꯗꯦꯗ ꯐꯃꯨꯡꯗ ꯇꯣꯉꯝꯕꯅ ꯁꯨꯕ ꯍꯤꯄꯝꯕꯅꯦ ꯑꯗꯨ ꯅꯪꯗꯤ ꯌꯦꯡꯉꯛꯇ꯭ꯔꯦ ꯑꯩꯅ ꯅꯪꯅ ꯐꯣꯟ ꯇꯧꯔꯛꯄ ꯇꯟꯖꯥ ꯆꯞ ꯆꯥꯔꯦ
ꯎꯝ
ꯀꯩꯅꯣ ꯇꯧꯕ꯭ꯔꯣ ꯑꯥꯔꯖꯦꯟꯇꯤꯅꯥꯒꯤ ꯄ꯭ꯂꯦꯌꯔ ꯀꯅꯥ ꯀꯅꯥ ꯌꯥꯎꯔꯤꯒꯦ ꯍꯧꯖꯤꯛꯄꯨ
ꯄ꯭ꯂꯦꯌꯔ ꯍꯥꯟꯅꯒꯤ ꯑꯔꯤ ꯑꯔꯤꯕꯗꯤ ꯌꯥꯎꯗ꯭ꯔꯦꯗ ꯌꯥꯎꯗ꯭ꯔꯦ ꯍꯥꯏꯗꯤ
ꯑꯥ ꯃꯃꯥꯡ ꯋꯥꯜ ꯀꯞ ꯂꯧꯕꯗꯨꯕꯨꯗꯤ ꯌꯥꯎꯋꯦ ꯑꯗꯨꯗꯨꯒ ꯍꯥꯏꯗꯤ ꯍꯥꯟꯅ ꯗꯤꯃꯥꯔꯤꯌꯥ ꯍꯣꯏ ꯑꯗꯒꯤ ꯑꯍꯩꯕ ꯃꯣꯏ ꯌꯥꯎꯗ꯭ꯔꯦꯕ ꯑꯗꯩ ꯍꯧꯖꯤꯛ ꯌꯥꯎ ꯍꯧꯖꯤꯛ ꯌꯥꯎꯔꯤꯖꯦ ꯃꯥꯔꯇꯤꯅꯦꯁ ꯑꯗꯒꯤ ꯃꯦꯁꯤ ꯂꯩꯔꯦ ꯑꯥ ꯃꯣꯏ ꯈꯔ ꯌꯥꯎꯕꯅꯤ ꯈꯪꯗꯦꯗ ꯃꯃꯤꯡ ꯌꯥꯝ ꯄꯥꯛꯅ ꯑꯥꯔꯖꯦꯟꯇꯤꯅꯥꯒꯤꯗꯤ ꯌꯦꯡꯗꯕꯅꯤꯅ
ꯍꯥꯏꯗꯤ ꯑꯥꯔꯖꯦꯟꯇꯤꯅꯥꯒꯤ ꯀꯤꯞꯄꯔꯗꯤ ꯑꯃ ꯀꯔꯤꯌꯦ ꯃꯥꯔꯇꯤꯅꯦꯁꯇꯣ ꯑꯗꯨꯝ ꯐꯥꯔꯤ
ꯃꯥꯔꯇꯤꯅꯦꯁꯇꯣ ꯑꯗꯨꯗꯨꯝ ꯐꯥꯔꯤ
ꯑꯗꯨꯒ ꯀꯩꯩꯅꯣꯗꯤ
ꯃꯣꯏꯒꯤ ꯀꯩꯅꯣꯗꯤ ꯗꯤꯃꯥꯔꯤꯌꯥꯗꯤ ꯄꯣꯊꯥꯔꯝꯃꯅꯤ
ꯗꯤꯃꯥꯔꯌꯥꯍꯣꯏ ꯄꯣꯊꯥꯒ꯭ꯔꯦ
ꯑꯪꯒꯤꯗꯤ ꯑꯥ ꯏꯖꯤꯞꯀꯤꯅ ꯄ꯭ꯂꯦꯌꯥꯔꯖꯦ ꯀꯅꯥ ꯀꯅꯥ ꯌꯥꯎꯔꯤꯖꯥꯅꯣ
ꯃꯣꯍꯃꯠ ꯁꯂꯥꯅꯦ
ꯎꯝ
ꯑꯗꯥꯒꯤ ꯏꯕ꯭ꯔꯥꯍꯤꯝ ꯍꯥꯏꯕꯔꯥ ꯑꯃꯖꯨ ꯌꯥꯎꯕꯅꯤ ꯃꯥꯅꯅꯤ ꯒꯣꯜ ꯆꯂꯤꯁꯦ
ꯑꯣ
ꯈꯪꯗꯦꯗ ꯑꯩꯖꯨ ꯀꯩꯅꯣ ꯏꯖꯤ ꯏꯖꯤꯞꯀꯤꯖꯦ ꯀꯅꯥ ꯀꯅꯥꯅꯣ ꯌꯥꯝ ꯄꯥꯛ ꯍꯥꯏꯗꯤ ꯎꯝ ꯇꯣꯏꯅ ꯌꯦꯡꯕ ꯅꯠꯇꯕꯅꯤꯅꯀꯣ ꯈꯪꯗꯦꯕ ꯃꯣꯏ ꯑꯃꯅꯤ ꯄ꯭ꯂꯦꯌꯥꯔ ꯈꯔꯥ ꯒꯥ ꯏꯁꯇꯥꯔ ꯑꯣꯏꯕꯗꯣ ꯈꯪꯕꯩ ꯋꯥꯅꯦ
ꯑꯣ ꯀꯩꯅꯣꯗꯤ ꯃꯨꯍꯃꯠ ꯁꯂꯥꯍꯗꯤ ꯀꯩꯅꯣꯝꯗ ꯁꯥꯟꯅꯔꯒꯅꯦ ꯂꯤꯚꯔ ꯄꯨꯜꯗ ꯁꯥꯟꯅꯔꯤꯕ ꯁꯥꯟꯅꯗ꯭ꯔꯕ ꯈꯪꯗꯦꯅꯦ ꯃꯥꯖꯤ ꯍꯧꯖꯤꯛ
ꯑꯥ ꯁꯥꯟꯅꯕꯅꯤ ꯁꯥꯟꯅꯕꯅꯤ ꯂꯤꯕꯔ ꯄꯨꯜꯗ ꯁꯥꯟꯅꯕꯅꯤ ꯃꯥ
ꯃꯣꯍꯃꯠ ꯁꯂꯥꯖꯦ ꯕꯣꯜ ꯑꯗꯨꯝ ꯐꯖꯕꯅꯤꯗ
ꯐꯖꯕꯅꯦ ꯍꯩꯕꯅꯤ ꯀꯩꯅꯣ ꯑꯦ ꯑꯗꯨꯅꯕꯨ ꯃꯃꯤꯡ ꯆꯠ ꯂꯩꯁꯤꯅꯦ
ꯃꯥ ꯏꯖꯤꯞ ꯄꯨꯈꯠꯂꯛꯏꯖꯦ ꯃꯥꯅꯅꯦꯕ
ꯃꯥꯅꯦ ꯃꯥꯅꯦ
ꯅꯣꯏꯗꯤ ꯕꯣꯜ ꯌꯦꯡꯕꯗꯤ ꯃꯤ ꯀꯅꯥꯅ ꯌꯦꯡꯃꯤꯟꯅꯩꯅꯣ
ꯑꯩꯈꯣꯏ ꯑꯍꯟ ꯑꯅꯤ ꯑꯃꯅꯦ ꯑꯗꯒꯤ ꯏꯃꯥꯅꯕꯋꯣ ꯀꯩꯋꯣ ꯄꯨꯂꯞ ꯁꯨꯔꯦꯗ ꯑꯉꯥꯡꯒꯩꯅꯦ ꯀꯩꯅꯦ ꯂꯥꯎ ꯂꯥꯎꯊꯠꯅꯕꯤꯅꯦ
ꯎꯝ
ꯂꯧꯊꯠꯅꯕꯤꯅꯤ ꯑꯩꯈꯣꯏꯗꯤ
ꯑꯣ ꯕꯣꯜ ꯌꯦꯡꯕꯗꯤ ꯇꯤꯕꯤꯗ ꯌꯦꯡꯕ꯭ꯔꯣ ꯂꯦꯞꯇꯣꯞꯇ ꯌꯦꯡꯕ꯭ꯔꯣ ꯐꯣꯟꯗ ꯌꯦꯡꯕ꯭ꯔꯣ ꯅꯠꯇ꯭ꯔꯒ ꯄꯣꯖꯦꯛꯇꯔꯒ ꯌꯦꯡꯕ꯭ꯔꯣ
꯭ꯄ꯭ꯔꯣꯖꯦꯛꯇꯔꯗ ꯇꯧꯔ ꯀꯥꯞꯊꯣꯛꯑ ꯌꯦꯡꯉꯤꯅꯦ ꯐꯣꯟ ꯀꯩꯅꯣꯗ ꯖꯤ ꯐꯥꯏꯞꯇ ꯄꯩꯁꯥ ꯊꯤꯔꯦꯗꯅ
ꯑꯣ
ꯑꯗꯨꯗꯨꯒ ꯀꯥꯞꯊꯣꯛ ꯌꯦꯡꯕ
ꯎꯝ ꯃꯌꯥꯝ ꯄꯨꯟꯅ ꯌꯦꯡꯕꯗꯤ ꯅꯨꯡꯉꯥꯏꯔꯝꯒꯅꯦ
ꯅꯨꯡꯉꯥꯏ ꯇꯨꯝꯅꯤꯡꯉꯕꯣ ꯑꯀꯥꯞ ꯄꯪꯆꯟ ꯆꯟꯂꯤꯗꯨꯕꯣ
ꯎꯏꯔꯦ ꯏꯁꯥꯁꯦ ꯎꯏꯔꯦꯗꯤ ꯑꯩ ꯉꯁꯥꯏ ꯑꯌꯨꯡ ꯋꯥꯛꯀꯤꯡ ꯆꯦꯜꯂꯨꯏꯌꯦ
ꯑꯣ
ꯋꯥꯀꯤꯡ ꯋꯥꯀꯤꯡ ꯆꯦꯟꯕꯗꯣ ꯃꯗꯨꯒꯤ ꯑꯩ ꯉꯁꯥꯏ ꯆꯦꯟꯗꯤ ꯆꯦꯟꯅꯤꯡꯗꯕꯥ ꯏꯃꯥꯟꯅꯕ ꯑꯃꯅ ꯆꯦꯟꯁꯦꯅ ꯑꯦ ꯍꯥꯏꯗ ꯑꯩꯅꯗꯤ ꯃꯥꯒꯤ ꯄꯣꯠꯁꯤ ꯊꯤꯟ ꯆꯠꯄꯗꯣ ꯊꯤꯟꯗꯣꯛꯎꯔꯁꯤꯒ ꯍꯥꯏꯖꯤꯜꯂꯤ ꯃꯤꯗꯣ ꯆꯦꯟꯅꯤꯡꯗꯕꯒꯤ
ꯎꯝ ꯅꯣꯏ ꯀꯌꯥꯝ ꯁꯥꯡ ꯁꯥꯡ ꯆꯦꯟꯒꯦ
ꯍꯧꯖꯤꯛꯇꯤ ꯌꯥꯝ ꯁꯥꯡꯅ ꯆꯦꯟꯗꯦꯗ ꯀꯤꯂꯣꯃꯤꯇꯔ ꯑꯍꯨꯝꯒꯥꯏ ꯆꯦꯡꯒꯦ ꯆꯦꯟꯕꯗꯀꯣ ꯑꯗꯣ ꯑꯩꯅ ꯄꯥꯝꯕꯗꯤ ꯀꯤꯂꯣꯃꯤꯇꯔ ꯇꯔꯥ ꯇꯔꯥꯃꯨꯛꯀ ꯆꯦꯟꯕ ꯄꯥꯝꯃꯤ ꯅꯣꯡꯃꯗ
ꯃꯩ ꯁꯥꯡꯉꯦ ꯑꯗꯨꯃꯥꯏꯅ ꯆꯦꯟꯕꯗꯤ ꯑꯩꯗꯤ ꯉꯝꯗꯧ ꯃꯥꯟꯗꯦꯍꯦ ꯑꯩꯈꯣꯏꯁꯨ ꯆꯦꯟꯗꯤ ꯆꯦꯟꯂꯦꯕꯀꯣ
ꯎꯝ
ꯅꯨꯡꯗꯤꯟ ꯉꯥꯏꯍꯥꯛ ꯉꯥꯏꯍꯥꯛ ꯁꯨꯝ ꯆꯦꯟ ꯁꯥꯟꯅꯕ ꯍꯥꯏꯇꯥꯔꯦ ꯑꯗ ꯑꯗꯨ ꯃꯥꯏ ꯆꯦꯟꯕꯗꯤ ꯉꯝꯃꯣꯏꯕ ꯑꯩꯈꯣꯏ
ꯑ ꯑꯗꯨꯝ ꯇꯦꯛ ꯇꯦꯛ ꯇꯦꯛ ꯇꯦꯛ ꯁꯦꯝꯕ ꯑꯗꯨꯝ ꯉꯝꯕꯅꯤꯗ ꯋꯥꯈꯟꯗꯕꯨ ꯋꯥꯁꯟꯗ꯭ꯔꯗꯤꯀꯣ ꯑꯉꯥꯡꯗꯤ ꯂꯝꯖꯦꯟ ꯆꯦꯟꯕ ꯍꯥꯏꯁꯦ ꯋꯥꯛꯀꯤꯡ ꯆꯦꯟꯕ ꯍꯥꯏꯁꯦ ꯋꯥꯈꯥꯟꯗ ꯁꯨꯝ ꯃꯅ ꯈꯟꯖꯟꯕꯩꯅꯦꯕ
ꯃꯥꯅꯦ ꯋꯥꯈꯜꯗꯁꯨ ꯌꯥꯝ ꯂꯩꯗ ꯋꯥꯈꯜꯗ ꯈꯤꯇꯪ ꯅꯨꯡꯉꯥꯏꯈꯤꯕ ꯅꯨꯃꯤꯠꯇꯤꯀꯣ ꯑꯗꯨꯝ ꯆꯦꯟꯕ ꯉꯝꯃꯦꯕ
ꯑꯗꯨ ꯅꯠꯇ꯭ꯔꯗꯤ ꯏꯕꯣ ꯋꯥꯕꯗ ꯃꯥꯟꯕꯤꯅꯤ ꯋꯥꯈꯜꯁꯤꯗꯤ ꯀꯃꯥꯏꯅ ꯇꯧꯅꯣ ꯈꯪꯗꯦ
ꯑꯩꯁꯤꯕꯨ ꯌꯧꯗꯣꯏ ꯖꯥꯠꯂꯥ ꯋꯥꯠꯂꯤꯕꯖꯥꯠꯂꯥ ꯀꯌꯥꯝ ꯋꯥꯠꯖꯥꯠꯅꯤ ꯄꯪꯈꯟꯈꯟꯖꯟꯕꯤꯗꯣ
ꯑ ꯑꯩꯗꯤ ꯑꯩꯗꯤ ꯑꯇꯩ ꯑꯝꯇ ꯈꯟꯗꯤꯌꯦ ꯑꯩ ꯑꯩꯈꯣꯏ ꯁꯥꯟꯅꯕꯝ ꯂꯩꯌꯦꯕꯀꯣ ꯍ ꯆꯦꯟꯕ ꯍꯧꯔꯛꯄ ꯇꯥꯏꯃꯤꯡꯁꯤꯗ ꯈꯟꯗꯣꯏꯅꯦꯕ ꯁꯥꯟꯅꯐꯝ ꯌꯧꯔꯛꯄꯒꯤ ꯑ ꯆꯦꯟꯕ ꯂꯣꯏꯁꯤꯜꯂꯛꯄꯒꯤ ꯁꯥꯟꯅꯐꯝꯗ ꯆꯦꯟꯖꯟꯕꯒꯤ ꯇꯥꯏꯃꯤꯡꯗꯨ ꯌꯧꯔꯗꯤ ꯐꯅꯤꯗ ꯑꯁꯤꯅꯤ ꯋꯥꯈꯜꯁꯦ ꯑꯗꯨꯝ ꯈꯜꯂꯤꯁꯦ
ꯑ ꯑꯗꯨꯅꯦ ꯑꯁ ꯂꯝꯖꯦꯜ ꯆꯦꯟꯕꯁꯦ ꯅꯨꯡꯁꯥꯥꯁꯦ ꯁꯔꯤꯀꯟ ꯀꯣ ꯅꯨꯡꯁꯥꯔꯤꯀꯟ ꯄꯨꯡ ꯑꯍꯨꯝꯒ ꯇꯥꯕꯗꯣ ꯄꯨꯡ ꯑꯍꯨꯝ ꯇꯥꯕꯗꯏ ꯀꯥꯟꯗ ꯆꯕꯗꯗꯤ ꯆꯞ ꯆꯥꯕꯅꯤ ꯑꯃꯔꯣꯝꯗ ꯏꯁꯥꯁꯦ ꯋꯦꯠ ꯆꯤꯡꯕꯒꯤꯗꯃꯛꯇꯗꯤ ꯑꯗꯨꯅ ꯌꯥꯝ ꯆꯞ ꯍꯥꯏꯗꯤ ꯋꯦꯠꯇꯣ ꯑꯩꯁꯦ ꯍꯧꯖꯤꯛꯁꯦ ꯍꯥꯟꯅ ꯋꯦꯠ ꯀꯩꯅꯣ ꯂꯩꯔꯝꯕꯅꯦꯕ ꯁꯤꯛꯁꯇꯤ ꯑꯥꯏꯠ ꯂꯩꯔꯝꯕꯅꯦꯀꯣ ꯍꯧꯖꯤꯛꯇꯤ ꯋꯦꯠꯁꯦ ꯁꯚꯦꯟꯇꯤ ꯑꯥꯏꯠ ꯂꯩꯌꯦ ꯋꯦꯠꯁꯦ ꯃꯌꯥꯝ ꯍꯦꯟꯒꯠꯂꯦ ꯑꯗꯨꯅ
ꯑꯣ ꯑꯩꯖꯨ ꯍꯥꯟꯅ ꯐꯤꯠ ꯇꯤꯒ ꯑꯁ ꯁꯚꯦꯟꯇꯤꯒ ꯁꯚꯦꯟꯇꯤꯒ ꯐꯥꯏꯞ ꯂꯩꯔꯝꯕꯅꯦ ꯑ ꯍꯧꯖꯤꯛꯇꯤ ꯍꯧꯖꯤꯛꯇꯤ ꯑꯦ ꯇꯤ ꯂꯩꯔꯦꯕ
ꯐꯋꯣ
ꯑꯗꯣ ꯅꯣꯏ ꯑꯗꯨꯗꯁꯨ ꯇꯛꯋꯥ ꯇ꯭ꯔꯣꯐꯤ ꯑꯅ ꯑꯃ ꯇꯧꯗꯥꯏꯅꯦ
ꯇꯧꯏ ꯇꯧꯏ ꯇꯧꯋꯥ ꯇꯣꯐꯔꯤ ꯍꯥꯏꯗꯤ ꯇꯦꯟꯊꯥꯗ ꯇꯧꯏ ꯇꯦꯟ ꯊꯥꯒꯤ ꯃꯜꯇꯤ ꯀꯝꯄꯥꯅꯤ ꯇꯜꯋꯥꯁꯦ ꯑꯝ ꯊꯧꯕꯥꯜꯂꯣꯝ ꯁꯥꯏꯠꯀꯤ ꯑꯣꯏꯅꯗꯤ ꯃꯥꯁꯦ ꯌꯥꯝ ꯐꯖꯕ ꯇꯣꯔꯅꯥꯃꯦꯟ ꯑꯃꯗꯤ ꯑꯣꯏ
ꯑꯣ ꯃꯥꯅꯦ ꯍꯥꯏꯗꯤ ꯑ ꯍꯥꯏꯔꯣ ꯍꯥꯏꯔꯣ
ꯄꯨꯠꯕꯣꯜ ꯁꯦ ꯑꯩꯈꯣꯏꯒꯤ ꯃꯅꯤꯄꯨꯔꯒꯤ ꯐꯥꯎꯔ ꯐꯥꯎꯔꯕ ꯄ꯭ꯂꯦꯌꯥꯔꯁꯤꯡ ꯑꯥꯏ ꯑꯦꯁ ꯑꯦꯜꯗ ꯀꯥꯎꯔꯤꯕ ꯑꯗꯩ ꯁꯤ ꯁꯤꯃꯤꯟ ꯆꯥꯎꯔꯤꯕ ꯑꯥꯏ ꯂꯤꯛ ꯀꯥꯎꯔꯤꯕꯀꯣ
ꯑꯣ
ꯄ꯭ꯂꯦꯌꯥꯔ ꯉꯩꯁꯦ ꯂꯣꯏꯅ ꯂꯥꯛꯑꯒ ꯇꯋꯥꯗ ꯁꯔꯨꯛ ꯌꯥꯏꯑꯦꯕ ꯑꯦ ꯇꯛꯂꯥꯁꯦ ꯉꯔꯥꯡ ꯉꯍꯥꯟꯗ ꯐꯥꯏꯅꯦꯟꯁ ꯁꯥꯟꯅꯈꯤꯇ ꯉꯥꯏꯔꯤꯌꯦ
ꯑꯣ
ꯀꯩꯅꯣꯒ ꯋꯥꯡꯒꯣꯏ ꯋꯥꯡꯒꯣꯏꯅ ꯂꯧꯋꯦꯌꯦ
ꯑꯣ
ꯅꯪ ꯌꯨꯇꯨꯞꯇꯨꯒ ꯊꯦꯡꯅꯗ꯭ꯔꯣ ꯌꯨꯇꯨꯞꯇꯒ ꯂꯥꯏꯞ ꯑꯗꯨꯝ ꯊꯥꯕꯅꯤꯅꯦ
ꯊꯑꯣꯏꯅ ꯌꯦꯡꯗꯦꯗ ꯁꯨꯝ ꯇꯋꯥ ꯇꯔꯣꯄꯤꯒꯥꯏ ꯍꯥꯏꯗꯤ ꯀꯨꯏꯔꯦꯗꯅ ꯃꯣꯏ ꯁꯥꯟꯅꯔꯛꯏꯁꯦ
ꯎꯝ
ꯑꯗꯨꯗꯨꯅ ꯃꯃꯤꯡꯗꯤ ꯑꯗꯨꯝ ꯃꯃꯤꯡꯗꯤ ꯑꯗꯨꯝ ꯇꯥꯕ ꯑꯗꯨꯗꯨꯒ ꯊꯑꯣꯏꯅ ꯌꯦꯡꯕꯗ ꯑꯗꯨꯗꯤ ꯌꯦꯡꯗꯦꯕ ꯅꯣꯡꯃꯇ ꯆꯠꯂ ꯌꯦꯡꯉꯨꯗ꯭ꯔꯤꯕ
ꯎꯝ
ꯅꯨꯡꯉꯥꯏ ꯅꯨꯡꯉꯥꯏꯕꯨꯗꯤ ꯍꯥꯏꯌꯦ
ꯇꯋꯥꯒ ꯄꯨꯔꯛꯈꯣꯟꯖꯤꯟꯒ ꯐꯥꯏꯅꯦꯜ ꯁꯥꯟꯅꯩꯌꯦ
ꯑ
ꯑꯗꯨꯗ ꯁꯣꯏꯔꯦꯍꯦ ꯇꯧꯋꯥꯒ ꯄꯨꯔꯈꯣꯟꯖꯤꯟꯒ ꯌꯦ ꯋꯥꯡꯒꯣꯏ ꯑꯦꯞ ꯁꯤꯒ
ꯑꯥ
ꯎꯝ ꯑꯗꯨꯗ ꯋꯥꯡꯒꯣꯏ ꯑꯦꯞꯁꯤꯅ ꯊꯣꯏꯃꯥꯅꯦ ꯀꯌꯥ ꯀꯌꯥꯗꯅꯣꯗꯤ ꯈꯪꯗ꯭ꯔꯦ ꯑꯥ ꯄ꯭ꯔꯣꯕꯦꯁꯟꯅ ꯒꯣꯜꯗ ꯍꯥꯟꯅ ꯆꯟ ꯃꯥꯜꯂꯦ
ꯑꯣ
꯭ꯄ꯭ꯂꯦꯋꯔ ꯄ꯭ꯂꯦꯋꯔꯗ ꯍꯥꯏꯔꯒꯅ ꯋꯥꯡꯒꯣꯏꯒꯤꯗꯤ ꯑꯩꯈꯣꯏꯒꯤ ꯏꯟꯗꯤꯌꯒꯤ ꯔꯤꯄ꯭ꯔꯖꯦꯟ ꯇꯧꯔꯤꯕ ꯁꯥꯟꯅꯔꯣꯏ ꯃꯌꯥꯝ ꯌꯎꯔꯤꯅꯤ ꯃꯣꯏꯗ
ꯑꯣ
ꯍꯥꯏꯗꯤ ꯄ꯭ꯂꯦꯋꯔꯁꯦ ꯏꯟꯗꯤꯌꯥꯒꯤ ꯀꯔꯤ
ꯑꯩꯗꯤ ꯄꯥꯛꯈꯪꯗꯦꯕ ꯍꯥꯏꯗꯤ ꯐꯨꯠꯕꯣꯜꯒꯨꯝꯕ ꯑꯩꯈꯣꯏꯒꯤ ꯀꯩꯅꯣꯁꯤꯗ ꯊꯧꯕꯥꯜ ꯂꯣꯝ ꯁꯥꯏꯠ ꯑꯣꯏꯒꯦꯔ ꯑꯗꯒꯤ ꯑꯃ ꯑꯃ ꯑꯣꯏꯒꯦꯔ ꯀꯅꯥꯅ ꯀꯅꯥ ꯍꯩꯔꯤꯅꯣ ꯈꯣꯠꯂꯤꯅꯣ ꯍꯥꯏꯕꯕꯁꯤ ꯀꯅꯥꯝ ꯈꯪꯗꯦꯕ ꯑꯗꯣ ꯑꯩꯈꯣꯏ ꯊꯧꯕꯥꯜ ꯂꯣꯝꯒꯤꯁꯨ ꯁꯅ ꯑꯦꯞ ꯁꯤꯅ ꯑꯃ ꯂꯩꯗꯅ
ꯂꯩ ꯂꯩ ꯁꯅ ꯑꯦꯞ ꯁꯤ
ꯑꯥ ꯑꯥ ꯑꯗꯨ ꯑꯗꯨꯗ ꯈꯔ ꯃꯣꯏ ꯈꯔ ꯈꯪꯕ ꯌꯥꯎꯋꯦ ꯑꯗꯨ ꯅꯠꯇꯅ ꯄꯥꯛ ꯈꯪꯗꯦꯕ
ꯎꯝ ꯀꯅꯥꯅꯅꯣ ꯅꯪ ꯈꯪꯉꯤꯁꯤꯕꯣ
ꯈꯪꯕ ꯃꯃꯤꯡ ꯀꯣꯅ ꯈꯪ ꯃꯃꯤꯡ ꯀꯣꯟꯅ ꯈꯪꯉꯨꯗꯦꯍꯦ ꯃꯁꯛ ꯈꯪꯕꯩ ꯋꯅꯤ ꯑꯩꯈꯣꯏ ꯉꯛ ꯑꯗꯨꯝ ꯏꯟꯅꯔꯒꯗꯤ ꯀꯧꯅꯕ ꯃꯃꯤꯡꯗꯤ ꯊꯑꯣꯏꯅ ꯀꯩ ꯀꯧꯕꯅꯣꯗꯤ ꯈꯪꯗꯕ ꯑꯗꯒꯤ ꯑꯩꯈꯣꯏ ꯑꯉꯥꯡ ꯑꯃꯅꯤꯁꯨ ꯌꯎꯋꯦ ꯄꯥꯎꯜ ꯒꯥꯢꯅꯀꯣ ꯄꯥꯎ ꯀꯥꯏꯅ ꯑꯗꯒꯤ
ꯎꯝ
ꯑꯗꯒꯤ ꯑꯍꯟ ꯑꯃ ꯑꯍꯟ ꯑꯃꯁꯨ ꯂꯩꯌꯦꯕ ꯑ ꯑꯩꯈꯣꯏ ꯏꯕꯥꯏ ꯃꯃꯥꯟꯅꯕ ꯑꯃꯁꯨ ꯌꯥꯎꯋꯦꯕꯀꯣ
ꯑꯥ
ꯑꯗꯨꯅ ꯃꯃꯤꯡꯗꯤ ꯃꯃꯤꯡꯗꯤ ꯀꯩ ꯀꯧꯅꯣꯗꯤ ꯈꯪꯗꯦ ꯑꯗꯨꯒ ꯍꯥꯏꯗꯤ ꯑꯁꯨꯝ ꯑ ꯑꯩꯈꯣꯏ ꯏꯕꯥꯏ ꯍꯣꯏ ꯇꯤꯟꯅꯕ ꯈꯣꯠꯅꯕ ꯇꯧꯕꯅꯤꯅ ꯑꯗꯨꯝ ꯇꯥꯃꯣ ꯇꯥꯃꯣꯕꯨꯗꯤ ꯑꯗꯨꯝ ꯀꯧꯕ ꯍꯥꯏꯇꯔꯦ
ꯑꯃ ꯑꯍꯟ ꯌꯥꯝ ꯊꯤ ꯑꯍꯟ ꯑꯣꯏꯕ ꯑꯃ ꯌꯥꯎꯕꯗꯣ ꯍꯣꯏ ꯕꯦꯛ ꯕꯦꯛ ꯕꯦꯛ ꯁꯥꯟꯅꯕꯅꯦ ꯃꯥꯗꯣ ꯌꯥꯝ ꯊꯤ ꯑꯣꯏꯕ ꯃꯤ ꯈꯔ ꯃꯁꯥ ꯃꯤ ꯑꯋꯥꯡꯕ ꯑꯆꯧꯕꯗꯣ
ꯃꯤ ꯑꯉꯧꯕꯗꯣ
ꯍꯩꯕꯅꯦꯍꯦ ꯑꯥ ꯃꯤ ꯑꯉꯧꯕꯗꯣ
ꯁꯅꯥ ꯑꯞꯁꯤꯁꯦ ꯂꯤꯡꯈꯠꯂꯛꯄ ꯎꯝ ꯍꯥꯏꯔꯣ
ꯎꯝ ꯍꯥꯏꯔꯣ ꯍꯥꯏꯔꯣ ꯍꯥꯏꯔꯣ
ꯁꯅꯥ ꯑꯞꯁꯤꯁꯦ ꯂꯤꯡꯈꯠꯂꯛꯄꯀꯩꯁꯨ ꯀꯨꯏꯗ꯭ꯔꯤꯕꯅꯤꯀꯣ ꯍꯥꯏꯗꯤ ꯀꯨꯏꯗ꯭ꯔꯤꯕꯅꯤꯗꯤ ꯁꯅꯥꯑꯞꯁꯤ ꯊꯧꯕꯥꯜꯒꯤ ꯑꯣꯏꯅ ꯁꯥꯟꯅꯔꯤꯕ ꯄ꯭ꯂꯦꯋꯔꯁꯤꯡꯁꯦ ꯑꯍꯥꯟꯕ ꯍꯧꯗꯣꯔꯛꯄꯗ ꯃꯣꯏꯁꯦ ꯉꯍꯟꯃꯨꯛ ꯑꯩꯒ ꯑꯩꯅ ꯎꯍꯧꯕꯗ ꯂꯥꯛꯏꯕ ꯄ꯭ꯂꯦꯋꯔꯖꯦ ꯀꯤꯌꯥꯝꯒꯤ ꯑꯃꯔꯖꯤꯠꯇꯣ
ꯑꯥ
ꯏꯟꯗꯤꯌꯒꯤ ꯌ꯭ꯨ ꯁꯚꯦꯟꯇꯤꯟꯒꯤ
ꯈꯪꯉꯤꯅꯦ ꯈꯪꯉꯤꯅꯦ ꯋꯥꯜꯀꯥꯂꯕ ꯀꯥꯎꯏꯕ ꯀꯥꯡꯕꯨꯗꯣ
ꯎꯝ ꯑꯗꯨ ꯌꯎꯔꯦ ꯑꯗꯒꯤꯗꯤ ꯖꯦꯛꯁꯟ ꯌꯎꯔꯦ ꯆꯣꯊꯦ ꯌꯎꯔꯦ ꯆꯣꯊꯦ ꯍꯥꯏꯁꯤꯅ ꯃꯔꯤꯡ ꯃꯆꯥꯅꯤ ꯕꯣꯜ ꯌꯥꯝ ꯐꯖꯕꯅꯦ ꯃꯥꯁꯨ ꯍꯥꯏꯗ꯭ꯔꯕꯥꯠꯇ ꯁꯥꯟꯅꯕꯅꯦ ꯍꯧꯖꯤꯛ
ꯑꯣ
ꯑꯗꯒꯤ ꯑꯩꯈꯣꯏꯒꯤ ꯑꯁꯥꯕꯥꯁ ꯌꯎꯔꯦ
ꯑꯥ
ꯀꯅꯥ ꯀꯅꯥ ꯁꯤ ꯌꯥꯝ ꯍꯧꯖꯤꯛ ꯍꯧꯖꯤꯛ ꯀꯩꯅꯣ ꯇꯧꯕ ꯄꯥꯏ ꯃꯅꯤꯄꯨꯔꯒꯤ ꯑꯣꯏꯅ ꯃꯁꯛ ꯊꯣꯛꯄ ꯄ꯭ꯂꯦꯌꯥꯔ ꯁꯦ ꯃꯣꯏꯗ ꯑꯗꯨꯝ ꯀ꯭ꯂꯞꯇ ꯑꯗꯨꯝ ꯌꯥꯎꯕꯅꯦꯅ ꯃꯣꯏ ꯀ꯭ꯂꯕꯁꯤꯗꯀꯣ ꯍꯥꯏꯗꯤ ꯕꯣꯟꯁꯦ ꯌꯥꯝ ꯐꯖꯩꯑꯕ ꯃꯣꯏꯁꯦ ꯈꯖꯤ ꯈꯔꯒ ꯐꯖꯕ ꯅꯠꯇꯦ ꯌꯥꯝ ꯑꯗꯣ ꯍꯧꯖꯤꯛꯀꯥꯟꯗꯤ ꯈꯔꯦ
ꯀꯔꯤ ꯍꯥꯏꯔꯣ
ꯍꯧꯖꯤꯛꯀꯥꯟꯗꯤ ꯕꯣꯜ ꯁꯥꯟꯅꯔꯤꯕ ꯑꯉꯥꯡꯈꯩꯁꯦ ꯂꯣꯏꯅ ꯍꯧꯖꯤꯛꯇꯤ ꯕꯣꯟ ꯂꯣꯏꯅ ꯐꯖꯔꯦꯗ ꯑꯗꯨ ꯑꯃꯅ ꯊꯤ ꯑꯃꯅ ꯋꯥꯠꯂꯤ ꯍꯥꯏꯅꯤꯡꯉꯥꯏ ꯂꯩꯇ꯭ꯔꯦꯕ